ꯍꯜꯂꯣ ꯇꯥꯕ꯭ꯔꯣ ꯎꯝ ꯎꯝ ꯇꯥꯔꯦ ꯇꯥꯔꯦ
ꯌꯥꯝ ꯍꯧꯗꯦ ꯈꯣꯟ ꯎꯝ
ꯇꯥꯕ꯭ꯔꯥ ꯍꯧꯖꯤꯛꯇꯤ
ꯇꯥꯏ
ꯎꯝ ꯀꯟꯅ ꯍꯥꯏꯔꯛꯀꯦ ꯀꯩꯗꯧꯔꯝꯃꯤꯅꫭ ꯅꯪ
ꯑꯩ ꯁꯨꯝ ꯐꯝꯂꯝꯕꯅꯦ ꯂꯥꯏꯔꯤꯛ ꯈꯔ ꯌꯦꯡꯉꯦꯅ ꯐꯝꯂꯝꯝꯕꯅꯦ
ꯎꯝ ꯎꯝ ꯑꯗꯨꯒ ꯍꯦꯟꯖꯥꯡꯗꫭ ꯉꯁꯤ
ꯁꯧꯒ꯭ꯔꯤꯒ ꯑꯌꯨꯛꯀꯤ ꯉꯥ ꯑꯀꯪꯕꯗꯨꯒ ꯆꯥꯔꯦꯗ
ꯎꯝ
ꯌꯥꯅ ꯌꯥꯅꯕ ꯆꯥꯔꯦꯗ ꯅꯪꯗꯤ
ꯑꯩ ꯉꯁꯤ ꯉꯁꯥꯏ ꯏꯃꯥꯟꯅꯕꯤ ꯑꯩꯈꯣꯏꯗꯒꯤ ꯑꯣꯛꯇꯣ ꯈꯔ ꯂꯧꯔꯦ ꯑꯗꯨꯒ ꯏꯅꯥꯎꯄꯥ ꯏꯕꯥꯅꯤ ꯈꯔ ꯆꯥꯔꯦ ꯉꯁꯤ
ꯑꯣꯛꯇꯣ ꯍꯟꯗꯛ ꯐꯂꯨ ꯂꯩ ꯍꯥꯏꯕꯅꯤꯅꯦ ꯅꯪꯕꯣ
ꯈꯪꯗꯔꯦ ꯉꯁꯤꯕꯨꯗꯤ ꯑꯗꯨꯝ ꯂꯧꯔꯦ
ꯈꯪꯗꯕꯩ ꯂꯧꯕ꯭ꯔꯣ
ꯈꯪꯗꯕꯒꯤ ꯂꯧꯕꯅꯦ ꯑꯩꯗꯤ ꯁꯨꯛꯆꯥ ꯆꯥꯗ꯭ꯔꯒ ꯑꯩꯗꯤ ꯍꯟꯗꯛ ꯆꯍꯤꯒꯤꯁꯤꯅ ꯑꯍꯥꯟꯕ ꯑꯣꯏꯔꯝꯅꯦ ꯆꯥꯕ
ꯐ꯭ꯂꯦꯡ ꯐ꯭ꯂꯨ ꯂꯩ ꯆꯥꯅꯣꯅ ꯍꯥꯏꯅꯔꯤꯕꯅꯤꯅꯦ ꯍꯧꯖꯤꯛ
ꯈꯪꯗꯔꯦ ꯑꯗꯨꯗꯤ ꯑꯗꯨ ꯅꯪꯗꯤ ꯉꯔꯥꯡ ꯅꯍꯥꯟ ꯆꯥꯈꯤꯗꯥꯏꯅꯦ ꯅꯪꯕꯣ
ꯑꯩꯁꯨ ꯈꯪꯗꯕꯅꯦ ꯑꯗꯨꯝ ꯑꯗꯨꯝ ꯍꯥꯏꯔꯛꯑꯦ ꯑꯩ ꯍꯥꯏꯌꯦ ꯈꯪꯗꯕꯩꯅꯦ ꯑꯩꯁꯨ ꯑꯗꯣ
ꯆꯨꯝꯃꯦ ꯆꯨꯝꯃꯦ ꯑꯗꯨꯕꯨꯗꯤ
ꯁꯨꯃꯥꯏꯅ ꯂꯩꯕ ꯑꯣꯏꯝꯒꯅꯤ ꯃꫭꯏ ꯉꯁꯤ ꯀꯛꯏꯗꯣ ꯅꯣꯏꯒꯤ ꯃ ꯅꯃꯥꯟꯅꯕꯤꯗꯣ
ꯑ ꯑꯗꯨꯅꯔꯥꯗꯤ ꯈꯪꯗꯦ ꯃꯥꯅ ꯃꯣꯏꯅ ꯍꯥꯏꯕꯅꯗꯤ ꯎꯝ ꯀꯔꯤ ꯍꯥꯏꯕ ꯃꯣꯏ ꯃꯣꯏꯅꯦ ꯑ ꯑꯁꯦꯡꯕꯗꯤ ꯃꯥꯒꯤ ꯅꯠꯇꯦ ꯃꯅꯥꯎꯅꯨꯄꯤꯅ ꯄꯩꯁꯥ ꯄꯨꯊꯣꯛꯑꯒ ꯇꯧꯕꯅꯦ ꯍꯥꯏꯕꯀꯣ ꯇꯧꯔꯛꯄ ꯃꯇꯝꯁꯤꯗ ꯃꯣꯏꯁꯦ ꯃꯣꯏꯒꯤ ꯖꯒꯥꯗ ꯌꯣꯛꯄ ꯅꯠꯇꯕ ꯃꯣꯏ ꯈꯨꯟꯒꯤ ꯃꯅꯤꯡꯔꯣꯝꯗ ꯃꯤ ꯒꯤ ꯂꯝ ꯂꯩꯕ ꯃꯥꯜꯂꯦ ꯑꯗꯨꯗ ꯌꯣꯛꯄ ꯑꯗꯨ ꯃꯇꯝꯁꯤꯗ ꯂꯧꯊꯣꯛꯈ꯭ꯔꯣ ꯃꯣꯏ ꯑꯁꯤꯗ ꯀꯔꯤꯔ ꯁꯥꯔꯅꯤ ꯍꯥꯏꯕ ꯑꯗꯨꯃꯥꯏ ꯍꯥꯏꯕꯒꯤ ꯑꯅꯤꯅꯦ ꯍꯥꯏꯌꯦ ꯑꯃꯕꯨꯗꯤ ꯄꯨꯂꯞ ꯑꯣꯏꯅ ꯃꯤ ꯂꯂꯣꯟꯕꯁꯤꯡꯗ ꯄꯤꯊꯣꯛꯈ꯭ꯔꯦ ꯍꯥꯏꯌꯦꯕꯀꯣ ꯑꯃꯗꯨꯗꯤ ꯃꯣꯏ ꯉꯁꯤ ꯑꯗꯨꯝ ꯄꯥꯝꯕ ꯃꯤ ꯂꯩꯕꯒꯤ ꯇꯧꯕꯅꯦ ꯍꯥꯏꯅ ꯑꯗꯨꯃꯥꯏꯅ ꯍꯥꯏꯌꯦ ꯉꯁꯤꯗꯤ ꯀꯩꯀꯩ ꯇꯧꯔꯦ ꯅꯪꯗꯤ
ꯑꯩ ꯑꯗꯨꯝ ꯂꯩꯌꯦꯗ ꯉꯁꯦ ꯅꯪ ꯂꯩꯌꯦ ꯌꯨꯝꯗ
ꯆꯠꯊꯣꯛꯇꯣꯏ ꯀꯩ
ꯆꯗꯝꯇ
ꯉꯁꯤꯁꯦ ꯑꯁꯦꯡꯕꯗꯤ ꯑꯩꯒꯤ ꯏꯅꯥꯎꯄꯥ ꯆꯠꯀꯦ ꯇꯧꯕꯅꯦꯕꯀꯣ ꯏꯃꯥꯟꯅꯕꯤ ꯌꯥꯝ ꯑꯩꯈꯣꯏꯒꯤ ꯃꯔꯨꯞꯁꯤꯡꯅ ꯂꯣꯏꯅꯃꯛ ꯃꯥꯅ ꯄꯥꯎ ꯄꯤꯕꯅꯤꯅ ꯃꯊꯪ ꯃꯊꯪ ꯂꯧꯒꯅꯤ ꯍꯥꯏꯅ ꯂꯥꯛꯄ ꯑꯗꯨꯗ
ꯀꯔꯤ ꯊꯕꯛꯀꯤꯅꯣ
ꯅꯠꯇꯦ ꯁꯥ ꯂꯧꯕ ꯆꯠꯄꯗꯨꯕꯨ ꯍꯥꯏꯕ ꯑꯗꯨꯗ ꯏꯃꯥꯟꯕꯤꯔꯣꯝꯗꯒꯤ ꯐꯣꯟ ꯇꯧꯔꯛꯑꯦ ꯅꯪ ꯆꯠꯀꯗꯕ ꯅꯠꯇ꯭ꯔꯥ ꯑꯩ ꯂꯧꯕ ꯂꯥꯛꯑꯒꯦ ꯍꯥꯏꯕꯗꯨꯗ ꯍꯣꯏ ꯍꯥꯏꯔꯒ ꯂꯧꯕ ꯂꯥꯛꯄ ꯇꯟꯖꯥ ꯑꯁꯤꯗ ꯏꯃꯥꯟꯅꯕꯤ ꯃꯈꯥꯔꯣꯝꯗꯒꯤꯁꯨ ꯃꯥꯅ ꯂꯧꯒꯅꯤꯅ ꯍꯥꯏꯔꯝꯕꯗꯣ ꯑꯗ ꯑꯥ ꯃꯈꯥꯔꯣꯝꯒꯤ ꯏꯃꯥꯟꯅꯕꯤꯅ ꯈꯟꯕꯗꯤ ꯌꯨꯝꯗ ꯊꯤꯜꯂꯛꯀꯅꯤ ꯁꯤꯒꯤ ꯋꯥꯈꯜꯅꯤꯗ ꯏꯃꯥꯟꯅꯕꯤ ꯁꯦꯝꯕ ꯈꯣꯏꯗꯨꯅ ꯑꯗꯨꯃꯅ ꯑꯩ ꯊꯤꯜꯂꯛꯄ ꯅꯪꯉꯣꯏ ꯅꯣꯏ ꯂꯧꯕ ꯂꯥꯛꯑꯣ ꯍꯥꯏꯕꯅꯤꯅ ꯑꯩꯈꯣꯏ ꯑꯍꯨꯝ ꯂꯧꯕ ꯆꯠꯂꯦ ꯉꯁꯤ ꯂꯧꯕ ꯆꯠꯂꯒ ꯑꯗꯨꯝ ꯉꯥꯏꯍꯥꯛ ꯑꯩꯈꯣꯏ ꯃꯌꯥꯝ ꯏꯁꯤꯡ ꯑꯩꯍꯥꯛ ꯄꯨꯜꯂꯒ ꯑꯃꯨꯛ ꯊꯣꯛꯂꯛꯑꯦ ꯍꯌꯦꯡꯗꯤ ꯀꯥꯏ ꯀꯥꯏ ꯆꯠꯅꯤꯡꯉꯥꯏ ꯂꯩꯒꯦ ꯅꯪ
ꯑ ꯆꯜꯂꯣ ꯊꯝ ꯂꯩꯦ
ꯎꯝ
ꯌꯥꯝꯃꯤ ꯂꯩꯒꯅꯦ
ꯑꯩꯥꯏ ꯋꯥꯕ ꯍꯧꯔꯅꯤ ꯍꯧꯁꯩ
ꯉꯁꯤꯗꯤ ꯄꯨꯡ ꯀꯌꯥꯃꯦꯗꯪ
ꯎꯝ
ꯉꯁꯤꯗꯤ ꯄꯨꯡ ꯀꯌꯥ ꯄꯥꯔꯒꯦ
ꯑꯩ ꯃꯄꯥꯗꯨꯅ ꯑꯩ ꯅꯨꯡꯊꯤꯤꯟꯗꯣ ꯑꯩ ꯀꯩ ꯀꯩꯅꯣ ꯌꯦꯡꯂꯕꯅꯦ ꯑꯗ ꯑꯌꯨꯛ ꯉꯁꯥꯏ ꯇꯨꯏꯁꯟ ꯂꯣꯏꯔꯒꯗꯤ ꯑꯪꯀ ꯈꯔ ꯍꯣꯠꯂꯦ
ꯎꯝ
ꯌꯦꯟ ꯃꯇꯝꯗꯁꯨ ꯑꯗꯨꯝ ꯃꯍ ꯍꯨꯠꯂꯦ ꯇꯥꯎꯅ
ꯑꯗꯣ ꯑꯉꯥꯡꯁꯤꯡꯒꯤ ꯇꯨꯏꯁꯟꯒꯤ ꯑꯦꯛꯖꯥꯝꯗꯨꯗꯤ ꯇꯨꯏꯤꯁꯟ ꯑꯉꯥꯡꯁꯤꯡꯒꯤ ꯑꯦꯛꯖꯥꯝ ꯑꯗ ꯑꯗꯣ ꯅꯨꯃꯤꯠ ꯀꯦꯞꯁꯤꯇꯗꯤ ꯄꯤꯒꯅꯤ ꯃꯣꯏꯗꯤ
ꯈꯪꯗꯦ ꯃꯣꯏ ꯀꯌꯥ ꯑꯩꯁꯨ
ꯅꯪꯁꯨ ꯐꯖꯅ ꯍꯥꯡꯗꯣꯛꯎꯅꯦ ꯑꯗꯨꯗꯣ ꯐꯖꯅ ꯍꯥꯡꯗꯣꯛꯑꯒ ꯅꯪꯒꯤ ꯄꯥꯒꯗꯕ ꯇꯥꯏꯃꯤꯡꯗꯨꯒ ꯑꯦꯗꯖꯁ ꯇꯧꯅꯔꯒ ꯍꯞꯇꯥ ꯑꯃꯇꯪ ꯑꯣꯏꯔꯁꯨ ꯅꯪꯁꯨ ꯁꯦꯐ ꯑꯣꯏꯗꯅ ꯊꯦꯡꯅ ꯇꯧꯕ ꯌꯥꯕ꯭ꯔꯥ ꯉꯟꯅ ꯇꯧꯕ ꯌꯥꯕ꯭ꯔꯥ ꯍꯥꯏꯗꯣ ꯈꯪꯗꯣꯛꯑꯣ
ꯌꯥꯏꯌꯦ ꯇꯥꯏꯃꯤꯡ ꯍꯧꯖꯤꯛ ꯍꯧꯖꯤꯛꯀꯤ ꯃꯇꯝꯗ ꯑꯗꯨꯝ ꯌꯥꯏꯌꯦ ꯑꯩ ꯀꯩꯁꯨ ꯀꯥꯏꯗꯦ
ꯍꯗꯤ ꯃꯤ ꯀꯌꯥꯅꯣ ꯍꯟꯗꯛꯇꯦ
ꯃꯤ ꯃꯔꯤ ꯃꯉꯥꯗꯪ ꯉꯥꯏꯔꯤꯗ ꯃꯔꯤꯔ ꯃꯉꯥꯅ ꯃꯔꯤ ꯁ ꯍ ꯀꯥꯟ ꯆꯦꯄ ꯃꯤ ꯃꯉꯥ ꯍꯃꯉꯣ
ꯐꯔꯦ ꯐꯔꯦ ꯃꯤ ꯃꯉꯥꯗꯣ
ꯑꯩꯁꯨꯨꯏ ꯌꯥꯦ ꯇ ꯑꯩ ꯑꯁꯤꯅ ꯌꯥꯔꯦꯗ ꯑꯩꯁꯨ ꯋꯥꯏꯔꯦ
ꯆꯨꯝꯃꯦ ꯅꯪꯁꯨ ꯋꯥꯏ ꯑꯗꯣ ꯍꯟꯗꯛꯇ ꯑꯗꯨꯝ ꯑꯦꯛꯖꯥꯝꯁꯨ ꯅꯛꯑꯕꯅꯤꯅ ꯅꯪꯒꯤ ꯇꯧꯒꯗꯕ ꯃꯑꯣꯡꯗ ꯇꯧꯔꯣ
ꯑꯣ
ꯍꯣꯏ ꯁꯦꯟ ꯇꯥꯟꯕꯕꯨꯗꯤ ꯌꯥꯝ ꯐꯩꯌꯦ ꯑꯗꯨ ꯑꯣꯏꯔꯁꯨꯗꯅ ꯇꯥꯕ꯭ꯔꯥ
ꯇꯥꯏ ꯅꯪꯗꯤ ꯀꯔꯤ ꯊꯕꯛ ꯇꯧꯒꯗꯕ ꯍꯧꯖꯤꯛꯀꯥꯟ
ꯑꯩ ꯍꯟꯗꯛ ꯁꯨꯇꯤ ꯑꯗꯨꯝ ꯂꯩꯌꯦ ꯑꯗꯣ ꯏꯃꯥꯒ ꯏꯕꯥꯅꯤꯗꯤ ꯈꯟꯅꯕꯅꯦ ꯍꯟꯗꯛꯁꯦ ꯃꯥ ꯊꯕꯛ ꯈꯔ ꯀꯣꯝꯕꯗꯤ ꯏꯕꯣꯛ ꯃꯅꯥꯛꯇ ꯆꯠꯂꯨꯁꯦꯔꯥꯅꯕꯨꯗꯤ ꯍꯥꯏꯐꯦꯠꯇꯤ ꯄꯜꯂꯦ ꯑꯗꯣ ꯏꯃꯥꯅ ꯑꯉꯥꯏꯀꯣ ꯉꯥꯏꯒꯣ ꯑꯗꯨꯝ ꯊꯕꯛ ꯇꯧꯒꯗꯕꯁꯤꯡ ꯍꯥꯟꯅ ꯇꯧꯊꯣꯛꯁꯦ ꯍꯥꯏꯕꯗꯤ ꯏꯕꯣꯛ ꯃꯅꯥꯛꯇ ꯆꯠꯊꯣꯛꯅꯤꯡꯉꯥꯏ ꯍꯥꯏꯅ ꯈꯣꯡ ꯀꯥꯝꯗꯣꯔꯛ ꯀꯥꯝꯗꯣꯔꯛꯄꯁꯦ ꯊꯕꯛ ꯌꯥꯝ ꯆꯪꯉꯦꯕ ꯍꯥꯏꯕꯗꯤ ꯑꯥꯗ ꯆꯠꯂꯒ ꯅꯣꯡꯃ ꯍꯦꯛ ꯄꯨꯡ ꯑꯃ ꯑꯅꯤ ꯅꯪ ꯊꯦꯡꯅꯔꯝꯃꯒ ꯆꯠꯂꯒꯦꯅ ꯍꯥꯏꯕ ꯃꯇꯝꯗ ꯏꯕꯣꯛꯅ ꯁꯥꯎꯔꯛꯀꯅꯦꯕ ꯑꯃꯨꯛꯀ ꯅꯣꯏꯕꯒꯤ ꯐꯖꯅ ꯄ꯭ꯂꯥꯟ ꯇꯧꯔꯒ ꯁꯨꯇꯤ ꯂꯩꯔꯤꯉꯩꯁꯤꯗ ꯏꯕꯣꯛꯅꯁꯨ ꯅꯍꯥꯟ ꯐꯣꯟ ꯇꯧꯔꯛꯄ ꯏꯃꯥꯗ ꯅꯪꯕꯨ ꯅꯣꯡꯃ ꯇꯪꯕꯗꯤ ꯇꯨꯝꯕ ꯂꯥꯛꯑꯣꯗ ꯍꯥꯏꯅ ꯑꯗꯣ ꯑꯩ ꯁꯨꯇꯤ ꯂꯩꯕꯅꯤꯅ ꯏꯃꯥꯅ ꯆꯠꯄ ꯌꯥꯔꯗꯤ ꯆꯠꯄ ꯑꯗꯨꯝ ꯑꯦꯗꯖꯁ ꯇꯧꯅꯅꯉꯥꯏ ꯈꯗꯤ ꯍꯧꯖꯤꯛ
ꯑꯗꯨ ꯆꯠꯊꯣꯛꯄꯁꯨ ꯐꯩꯗꯅ
ꯅꯣꯡ ꯀ ꯅꯆꯨꯋꯦ ꯍꯥꯏꯌꯦ ꯃꯣꯏꯔꯣꯝꯗ ꯅꯣꯡ ꯀꯟꯅ ꯆꯨꯕꯒꯤ ꯏꯃꯥꯅ ꯆꯠꯄ ꯅꯨꯡꯉꯥꯏꯗꯧ ꯃꯥꯟꯗꯦꯅ ꯍꯥꯏꯕ ꯇꯥꯕ꯭ꯔꯥ
ꯎꯝ
ꯑꯗꯨꯒꯤ ꯈꯔ ꯋꯥꯈꯜꯁꯦ ꯈꯟꯖꯥꯟꯅꯕ ꯍꯥꯏꯇꯥꯔꯦ ꯆꯠꯄꯨꯗꯤ ꯆꯠꯅꯤꯡꯉꯦ ꯆꯠꯇꯕꯁꯨ ꯀꯨꯏꯔꯦ ꯑꯕꯣꯛꯇꯨꯁꯨ ꯈꯔ ꯍꯅꯨ ꯑꯍꯟ ꯑꯣꯏꯁꯤꯜꯂꯛꯑꯕꯅꯤꯅ
ꯑꯊꯨ ꯕꯣꯔꯅꯦ ꯑꯍꯟꯅ ꯁꯠꯄꯗꯨ ꯕꯣꯔꯅꯦ
ꯆꯨꯝꯃꯦꯗꯣ ꯑꯃꯥ ꯑꯝ ꯀꯔꯤ ꯍꯥꯏꯁꯤꯔꯥ ꯀꯟꯅꯥ ꯑꯃ ꯀꯔꯤ ꯍꯥꯏꯁꯤꯔ ꯅꯣꯡ ꯀꯟꯅ ꯆꯨꯑꯦ ꯍꯥꯏꯕꯗꯨꯗ ꯏꯃꯥꯅ ꯂꯝꯕꯤ ꯆꯠꯄ ꯅꯨꯡꯉꯥꯏꯔꯣꯏꯗ꯭ꯔꯥ ꯃꯣꯏꯔꯣꯝꯗꯨꯗꯅ ꯍꯥꯏꯕꯗꯨꯗ ꯈꯔ ꯈꯟꯊꯕ ꯏꯃꯥꯁꯨ ꯃꯥꯒꯤ ꯊꯕꯛ ꯂꯩꯕꯒꯤꯅꯦ ꯉꯥꯏꯈꯣ ꯍꯥꯢꯗꯨ ꯅꯠꯇ꯭ꯔꯗꯤ ꯃꯥ ꯍꯥꯟꯅ ꯄꯥꯏꯒꯦ ꯍꯥꯏꯔꯛꯑꯅꯤ
ꯅꯣꯏꯒꯤ ꯔꯤꯖꯜꯗꯤ ꯀꯔꯝ ꯀꯥꯟꯗ ꯊꯣꯛꯣꯛꯀꯗꯕꯣ
ꯑꯁ ꯑꯩꯈꯣꯏꯒꯤ ꯔꯤꯖꯜꯗꯣ
ꯑꯗꯨꯒ ꯑꯦꯠꯃꯤꯁꯟꯅ ꯀꯩꯗꯧꯉꯩ ꯃꯤꯡ ꯆꯟꯕꯅ ꯀꯩꯗꯧꯉꯩ
ꯑꯦꯠꯃꯤꯁꯟꯗꯤ ꯍꯟꯗꯛ ꯊꯥꯎ ꯍꯟꯗꯛ ꯊꯥ ꯇꯧꯑꯣ ꯍꯥꯏꯔꯛꯀꯅꯤ ꯃꯣꯏꯗꯤ ꯄꯤꯁꯥꯗꯣ ꯁꯣꯏꯗꯕꯤ ꯐꯥꯔꯁ ꯑꯍꯥꯟꯕ ꯊꯥꯈꯤꯕꯗꯨꯕꯨ ꯍꯧꯖꯤꯛ ꯐꯥꯎꯕ ꯆꯦ ꯐꯪꯗꯦ ꯍꯧꯖꯤꯛ ꯁꯦꯀꯦꯟ ꯊꯥꯕ ꯂꯣꯏꯔꯐꯥꯎꯁꯤꯗ ꯈꯜꯂꯣ ꯑꯗꯣ ꯑꯁꯤ ꯁꯦꯛ ꯁꯦꯀꯦꯟꯁꯤꯗꯤ ꯃꯊꯪ ꯆꯍꯤ ꯄꯤꯕ꯭ꯔꯥ ꯈꯝꯄꯣꯠ ꯅꯠꯇꯦ ꯑꯗꯨ ꯑꯣꯏꯔꯗꯤ ꯐꯥꯏꯅꯦꯜꯒꯤ ꯄꯦꯄꯔꯗꯨꯗꯤ ꯆꯍꯤ ꯑꯃꯒꯤ ꯃꯇꯨꯡꯗ ꯐꯪꯕ ꯉꯝꯕ ꯄꯣꯠ ꯅꯠꯇꯦ
ꯑꯗꯨꯗꯤ ꯑꯩꯈꯣꯏ ꯈꯨꯠꯇ ꯂꯩꯇ꯭ꯔꯦꯅ
ꯑꯗꯨꯅꯤ ꯑꯩꯈꯣꯏꯅꯕꯨꯗꯤ ꯁꯠ ꯁꯠ ꯁꯠ ꯇꯧꯋꯦ ꯑꯗꯣ ꯈꯪꯗ꯭ꯔꯦꯗ ꯌꯦꯡꯕ ꯇꯥꯕꯅꯤ ꯑꯗꯨ ꯌꯥꯅ ꯌꯥꯅꯕꯗꯤ ꯊꯥꯈ꯭ꯔꯦ ꯍꯟꯗꯛꯁꯨ ꯅꯍꯥꯟꯒꯤ ꯄꯦꯄꯔꯗꯨꯗꯤ ꯀꯣꯏꯁꯟ ꯎꯕꯗ ꯀꯔꯤꯅꯣ ꯍꯥꯏꯅ ꯈꯜꯂꯛꯑꯕꯅꯦ ꯀꯣꯏꯁꯟꯁꯦ ꯃꯥꯛ ꯑꯃꯒꯤ ꯑꯣꯖꯥ ꯑꯃꯥ ꯃꯥꯛ ꯑꯅꯤꯒꯤ ꯑꯣꯖꯥ ꯑꯃꯥ ꯃꯥꯛ ꯃꯔꯤꯒꯤ ꯑꯣꯖꯥ ꯑꯃꯥ ꯃꯥꯛ ꯅꯤꯄꯥꯟꯒꯤ ꯑꯣꯖꯥ ꯑꯃꯥꯒꯤ ꯇꯥꯏꯞꯇ ꯎꯔꯕꯅꯦ ꯍꯥꯏꯕꯗꯤ ꯀꯣꯏꯁꯟꯁꯦ ꯑꯗꯨꯝ ꯍꯟꯖꯤꯟ ꯍꯟꯖꯤꯟ ꯍꯟꯖꯤꯟ ꯍꯪꯕ ꯃꯥꯛ ꯑꯅꯤꯗꯪꯗ ꯍꯪꯕ ꯌꯥꯕ ꯀꯣꯏꯁꯟꯁꯦ ꯃꯥꯔꯛ ꯅꯤꯄꯥꯟꯗ ꯍꯪꯉꯛꯑꯗꯤ ꯀꯔꯤ ꯏꯗꯣꯏꯅꯣ ꯍꯥꯏꯕꯅꯤꯗ
ꯑꯗꯣ ꯑꯈꯪꯕ ꯑꯈꯪꯕꯒꯩ ꯂꯣꯏ ꯏꯁꯜꯂ ꯂꯣꯏꯔꯦ ꯀꯩꯅꯣ
ꯑꯗꯨꯅꯦ ꯍꯟꯖꯤꯟ ꯍꯟꯖꯤꯟ ꯃꯀꯣꯛꯇ ꯏꯔꯝꯕꯗꯨ ꯃꯈꯣꯡꯗꯁꯨ ꯏ ꯃꯈꯣꯡꯒꯤꯗꯨ ꯄꯨ ꯄꯨꯈꯠꯂꯒꯥ ꯃꯊꯛꯇꯥ ꯑꯃꯨꯛ ꯏ ꯑꯗꯨꯝ ꯇꯧꯔꯝꯃꯕꯅꯤ ꯎꯄꯥꯏ ꯂꯩꯇꯦ ꯍꯟꯗꯛꯁꯦ ꯈꯪꯗꯦ ꯂꯨꯋꯦ ꯂꯨꯋꯦꯅ ꯈꯜꯂꯝꯕꯁꯤꯡꯅ ꯂꯥꯏꯔꯝꯃꯦ ꯑꯗꯨꯒ ꯁꯤꯗꯤ ꯈꯔ ꯌꯥꯒꯗ꯭ꯔꯥ ꯍꯥꯏꯕꯁꯤꯡꯗꯨꯅ ꯈꯔ ꯂꯨꯁꯜꯂꯦ ꯈꯪꯗꯦ
ꯑꯗꯨ ꯅꯣꯏꯒꯤ ꯀꯩꯅꯣꯗꯤ
ꯀꯔꯤ
ꯅꯍꯥꯟ ꯇ꯭ꯔꯦꯅꯤꯡ ꯇꯧꯈꯤꯕꯒꯤꯗꯨꯗꯤ ꯀꯃꯥꯏꯅ ꯇꯧꯕ
ꯑꯣ ꯑꯣ ꯑꯗꯨꯒꯤꯗꯣ ꯉꯔꯥꯡ ꯑꯈꯣꯏꯅ ꯑꯥ ꯑꯣꯖꯥꯗ ꯍꯪꯉꯕꯅꯦ ꯑꯣꯖꯥ ꯀꯝꯗꯧꯗꯣꯏꯅꯣ ꯍꯥꯏꯔꯒ ꯍꯟꯗꯛ ꯍꯞꯇꯥ ꯁꯤꯗ ꯅꯨꯃꯤꯠ ꯂꯦꯞꯄꯛꯑꯅꯤ ꯄꯔꯤꯈ꯭ꯌꯥ ꯊꯥꯅꯤꯡꯉꯥꯏꯒꯤꯗꯣ ꯂꯦꯞꯄꯛꯑꯅꯤ ꯑꯗꯨꯒ ꯑꯃꯨꯛ ꯍꯥꯏꯔꯛꯀꯦ ꯍꯥꯏ ꯌꯦꯡꯕ ꯇꯥꯕꯅꯤ ꯑꯗꯨꯗꯪ ꯂꯣꯏꯁꯤꯜꯂꯁꯨ ꯈꯔ ꯅꯨꯡꯉꯥꯏꯗꯅ
ꯌꯥꯏ
ꯑꯗꯣ ꯑꯦꯛꯖꯥꯝ ꯍꯧꯖꯤꯛ ꯍꯟꯗꯛ ꯁꯨꯇꯤ ꯊꯥꯕ ꯃꯅꯨꯡꯗ ꯂꯣꯏꯁꯤꯟꯕꯤꯔꯗꯤ ꯑꯩꯈꯣꯏꯁꯨ ꯈꯔ ꯅꯨꯡꯉꯥꯏꯗꯅ ꯍꯥꯏꯕꯗꯤ ꯑꯦꯛꯖꯥꯝꯗꯣ ꯉꯁꯤ ꯊꯥꯔꯒ ꯉꯁꯤ ꯑꯗꯨꯝ ꯔꯤꯖꯜ ꯊꯣꯛꯀꯅꯤ ꯍꯥꯏꯌꯦꯕ ꯀꯝꯄꯌꯨꯇ꯭ꯔꯒꯤꯅꯤꯅ ꯑꯗꯨ ꯑꯣꯏꯕꯒꯤ ꯑꯗꯨ ꯊꯥꯕ ꯂꯣꯏꯔꯒ ꯄꯩꯁꯥꯗꯣ ꯆꯪꯂꯛꯅꯤꯡꯉꯥꯏꯗꯤ ꯅꯨꯃꯤꯠ ꯀꯨꯟꯒꯤ ꯃꯇꯨꯡ ꯀꯨꯟꯒꯤ ꯃꯅꯨꯡꯗ ꯅꯠ ꯅꯠꯇ꯭ꯔꯒ ꯀꯨꯟꯒꯤ ꯃꯇꯨꯡ ꯑꯗꯨꯃꯥꯏꯅ ꯍꯥꯏꯕ ꯑꯗꯨ ꯊꯥ ꯑꯃꯒꯤ ꯊꯕꯛꯅꯤꯗꯅ ꯑꯃꯨꯛꯀ
ꯎꯝ
ꯑꯗꯨꯅꯤꯗ
ꯑꯗꯨ ꯅꯪ ꯅꯣꯏꯒꯤ ꯏꯁꯀꯣꯂꯥꯔꯁꯤꯞꯀꯨꯝꯕ ꯀꯔꯝ ꯀꯥꯟꯗ ꯆꯪꯒꯗꯕ
ꯎꯝ ꯑꯗꯨꯗꯤ ꯈ꯭ꯔꯤꯁꯃꯥꯁ ꯃꯃꯥꯡꯗꯕꯨꯗꯤ ꯁꯣꯏꯔꯣꯏ
ꯎꯝ ꯀꯌꯥꯃꯨꯛꯇꯤ ꯐꯪꯒꯗ꯭ꯔ ꯒꯣ
ꯇꯔꯥꯃꯉꯥ ꯍꯥꯏ
ꯎꯝ
ꯌꯥꯝꯗꯦ ꯍꯥꯏꯌꯦ ꯃꯤꯅ ꯗꯣ ꯈꯪꯗꯦ
ꯎꯝ ꯌꯥꯔꯦ ꯑꯗꯨꯁꯨ ꯐꯪꯂꯤ ꯐꯪꯂꯤꯕꯗꯨꯐꯥꯎ ꯐꯔꯕꯅꯤ
ꯑꯗꯨꯕꯨꯗꯤ ꯐꯩ ꯑꯗꯨꯗꯨꯅꯕꯨ ꯑꯗꯨꯗꯨꯅ ꯑꯃꯨꯛ ꯀꯨꯝꯍꯩ ꯇꯧꯒꯗꯧꯔꯤꯕꯅꯦ ꯅꯍꯥꯟ ꯅꯍꯥꯟ ꯑ ꯍꯥꯏꯕꯗꯤ ꯑꯩꯈꯣꯏꯅ ꯗꯤꯁꯦꯝꯕꯔ ꯊꯥꯗ ꯑ ꯐꯔꯁ ꯑ ꯐꯥꯔꯁ ꯁꯦꯃꯤꯁꯇꯔ ꯊꯥꯕ ꯃꯇꯝꯗ ꯏꯕꯥꯅꯕꯤ ꯈꯣꯏꯗꯣ ꯆꯪꯂꯛꯑꯦ ꯍꯥꯏꯌꯦꯕ ꯃꯣꯏ ꯐꯥꯔꯁ ꯁꯦꯃꯤꯁꯇꯔꯒꯤ ꯐꯥꯔꯁ ꯌꯥꯔꯒꯤ ꯑꯣꯏꯅ
ꯎꯝ
ꯑꯗꯣ ꯑꯩꯈꯣꯏꯅ ꯀꯟꯕꯗꯨꯗꯤ ꯈ꯭ꯔꯤꯁꯃꯥꯁ ꯃꯃꯥꯡꯗꯅꯦꯕ ꯑꯩꯈꯣꯏꯅ ꯑꯦꯛꯖꯥꯝ ꯊꯥꯕꯗꯣ ꯈ꯭ꯔꯤꯁꯃꯥꯁ ꯃꯃꯥꯡꯗ ꯑꯦꯛꯖꯥꯝ ꯂꯣꯏꯅꯤꯉꯥꯏ ꯍꯥꯏꯅ ꯇꯧꯕꯅꯦꯕ ꯑꯗꯨ ꯑꯣꯏꯔꯗꯤ ꯍꯟꯗꯛ ꯆꯍꯤꯁꯨ ꯊꯦꯡꯕ ꯉꯟꯕ ꯑꯗꯨꯝ ꯊꯥ ꯂꯣꯏꯔꯝꯗꯥꯏꯗ ꯆꯪꯂꯛꯀꯗꯕ ꯃꯥꯟꯕ ꯉꯟꯕꯨ ꯉꯜꯂꯗꯤ ꯐꯔꯦ ꯑꯗꯨ ꯑꯣꯏꯔꯁꯨ